ꯍꯜꯂꯣ ꯑꯥ ꯆꯥꯛ ꯆꯥꯔꯕꯣ
ꯍꯣꯏ ꯆꯥꯔꯦ
ꯀꯩ ꯏꯟꯁꯥꯡ ꯆꯥꯔꯒꯦ
ꯑ ꯉꯁꯤꯗꯤ ꯌꯦꯟ ꯆꯥꯏ
ꯌꯦꯟ
ꯍꯣꯏ
ꯌꯥꯝ ꯍꯥꯎꯋꯦꯅ ꯑꯗꯨꯗꯤ
ꯑ ꯍꯏ ꯍꫭꯏ
ꯑꯩꯗꯤ ꯀꯩꯅꯣ ꯆꯥꯏ ꯍꯣꯏ ꯆꯥꯔꯦ ꯆꯥꯔꯦ ꯆꯥꯔꯦ ꯑꯩꯗꯤ ꯑ ꯑꯩꯗꯣ ꯀꯩꯅꯣ ꯆꯥꯏ ꯆꯝꯐꯨꯠꯀ ꯀꯥꯡꯉꯧꯒ ꯃꯣꯔꯣꯛ ꯃꯦꯠꯄ ꯑꯃꯒ
ꯎꯝ
ꯅꯪꯒꯗꯤ ꯌꯧꯗ꯭ꯔꯦ ꯅꯪꯗꯤ ꯌꯦꯟ ꯆꯥꯕꯅꯤ
ꯑꫭ ꯍꯥꯎꯕ꯭ꯔꯣ
ꯑꯗꯨꯝ ꯍꯥꯎꯋꯦ ꯑꯗꯨꯝ ꯆꯥꯈꯤ
ꯑꯣ
ꯌꯥꯝꯅꯕꯨꯗꯤ ꯆꯥꯗ꯭ꯔꯦ ꯑꯗꯣ ꯈꯔꯗꯤ ꯆꯥꯈꯤ
ꯑꯣ
ꯍꯧꯖꯤꯛ ꯉꯥꯛ ꯂꯩꯔꯒ ꯕꯣꯜ ꯌꯦꯡꯉꯒ ꯀꯩꯅꯣꯝ ꯆꯥꯒꯦ ꯇꯧꯔꯤ
ꯑꯣ ꯎꯝ
ꯇꯨꯝꯅꯤꯡꯉꯕꯣ ꯅꯪ
ꯑ
ꯍꯌꯦꯡ ꯀ꯭ꯂꯥꯁ ꯂꯩꯕ꯭ꯔ
ꯍꯣꯏ ꯂꯩꯌꯦ
ꯅꯣꯏ ꯀ꯭ꯂꯥꯁꯇꯣ ꯄꯨꯡ ꯀꯌꯥꯗꯒꯤ ꯍꯧꯒꯦ
ꯄꯨꯡ ꯇꯔꯥꯗ ꯑꯃꯕꯣꯠ ꯑꯗꯨꯒ ꯑꯃꯨꯛꯀ ꯇꯤꯀꯦ ꯆꯀꯅꯤ
ꯎꯝ ꯑꯗꯨꯅꯦ ꯅꯪ ꯅꯪꯗꯤ ꯀꯔꯝꯕ ꯌꯦꯔꯥ ꯍꯖꯤ
ꯎꯝ ꯂꯥꯁ ꯌꯔꯅꯦ ꯊꯥꯔꯗ ꯌꯥꯔ
ꯑꯣ ꯑꯗꯨꯗꯤ ꯅꯪ ꯑꯗꯨꯗꯤ ꯀꯩꯅꯣꯒꯨꯝꯕ ꯁꯦꯔꯤꯟꯁꯀꯨꯝꯕ ꯀꯥꯞꯄꯗꯤ ꯂꯣꯏꯅ ꯍꯩꯔꯝꯃꯅꯤꯀꯣ
ꯍꫭꯏ ꯍꯩ
ꯑꯗꯨꯗꯤ ꯑꯩ ꯅꯥꯔꯀꯥꯟꯗ ꯑꯥꯏꯚꯤ ꯍꯥꯞꯅꯕ ꯅꯪ ꯐꯣꯟ ꯇꯧꯔꯛꯇꯣꯏꯃꯤ
ꯆꯤꯡ ꯍꫭꯏ ꯂꯧ
ꯑꯩ ꯍꯥꯏꯗꯤ ꯃꯤ ꯑꯇꯩ ꯑꯇꯩꯗꯤ ꯀꯥꯞꯄꯕ ꯅꯠꯇ꯭ꯔꯣ
ꯃꯤ ꯑꯇꯩꯗꯗꯤ ꯇ꯭ꯔꯥꯏ ꯇꯧꯔꯕꯕ ꯀꯥꯞꯄꯗꯣ ꯍꯤꯗꯥꯛ ꯀꯥꯞꯄꯒꯨꯝꯕ ꯎꯝ ꯑꯗꯨ ꯑꯣꯏꯔꯗꯤ ꯐꯩꯌꯦꯕ ꯑꯩ ꯑꯃꯨꯛ ꯑ ꯑꯩꯅ ꯑꯃꯨꯛ ꯐꯔꯁ ꯑꯣꯏꯔꯝꯃꯗꯤ
ꯀꯤꯕ꯭ꯔꯥ
ꯀꯤꯕꯗꯤ ꯅꯠꯇꯕ ꯑꯗꯝ ꯁꯤꯔꯤꯟꯁ ꯅꯪꯕꯨ ꯀꯤꯕꯗꯤ ꯅꯠꯇꯕꯀꯣ
ꯑ
ꯊꯤꯔꯤꯟꯁꯀꯤ ꯄꯤꯟꯗꯣ ꯑꯗꯨ ꯀꯤꯕ
ꯃꯣꯏꯒꯤ ꯑꯥꯏ ꯄꯤꯒꯤ ꯄꯤꯟꯗꯤ ꯆꯥꯎꯁꯨ ꯆꯥꯎꯋꯦꯗꯅꯀꯣ
ꯑ
ꯑꯗꯨꯒꯤ
ꯊꯤꯟꯖꯟꯕꯗ ꯌꯥꯝ ꯅꯥꯏꯌꯦꯕ ꯀꯩꯅꯣꯗꯣ ꯃꯣꯏꯒꯤ ꯇꯤꯟꯗꯣ
ꯑꯥ ꯑꯥ
ꯑꯗꯨꯗꯤ ꯅꯪ ꯄꯨꯡ ꯀꯌꯥ ꯀꯌꯥꯗ ꯍꯧꯒꯠꯀꯦ ꯇꯦꯟ ꯄꯨꯡ ꯇꯔꯥꯒꯤ ꯀ꯭ꯂꯥꯁ ꯑꯣꯏꯔꯗꯤ
ꯎꯝ ꯄꯨꯡ ꯇꯔꯦꯠ
ꯀꯌꯥ ꯍꯥꯏꯕ ꯑꯣ ꯁꯚꯦꯟ ꯑꯩꯠ ꯑꯥ ꯑꯗꯨꯗꯤ ꯌꯥꯏꯌꯦꯅꯀꯣ ꯌꯥꯝ ꯀꯩꯅꯣ ꯊꯦꯡꯕꯁꯨ ꯅꯠꯇꯦ ꯉꯟꯕꯁꯨ ꯅꯠꯇꯦꯕ ꯑꯩ ꯍꯧꯖꯤꯛ ꯑ ꯇꯨꯝꯗꯕ ꯇꯧꯔꯕ
ꯑ
ꯎꯝ ꯅꯪ ꯍꯥꯏꯗꯤ ꯅꯨꯡꯇꯤ ꯑꯩꯔꯥ
ꯑ ꯄꯨꯡ ꯀꯌꯥꯗ ꯇꯨꯝꯅꯤ ꯅꯈꯣꯏ
ꯑꯣ ꯑꯩꯗꯤ ꯑ ꯍꯧꯖꯤꯛ ꯉꯥꯏꯍꯥꯛ ꯂꯩꯔꯒꯗꯤ ꯇꯨꯝꯃꯅꯤ ꯑꯗꯣ ꯈꯔ ꯀꯩꯅꯣ ꯇꯧꯒꯦ ꯕꯣꯜ ꯐꯨꯠꯕꯣꯜ ꯂꯩꯌꯦꯗꯅ ꯀꯣ ꯉꯁꯤ
ꯑꯍꯣꯏ
ꯐꯨꯠꯕꯣꯜꯗꯣ ꯌꯦꯡꯉꯒ ꯇꯨꯝꯁꯤꯔ ꯇꯧꯕ ꯌꯦꯡꯗꯕꯤꯗ ꯇꯨꯝꯁꯤꯔꯥ ꯈꯜꯂꯤ ꯌꯥꯝ ꯇꯨꯝꯅꯤꯡꯉꯗꯤ ꯑꯗꯨꯝ ꯌꯦꯡꯗꯕꯤ ꯜꯗꯕꯤꯗ ꯇꯨꯝꯒꯅꯤ ꯐꯨꯠꯕꯣꯜꯗꯨꯀꯣ
ꯑꯣ ꯅꯪ ꯀꯔꯤ ꯐꯦꯟꯁꯅꯣ
ꯑꯩꯔꯣ
ꯑ
ꯑꯩꯗꯤ ꯀꯩꯅꯣꯒꯤ ꯕ꯭ꯔꯥꯖꯤꯜ
ꯑꯥ
ꯕ꯭ꯔꯥꯖꯤꯜꯗꯤ ꯁꯥꯟꯅꯗ꯭ꯔꯦ ꯉꯁꯤ ꯑꯗꯨꯕꯨ ꯏꯁꯄꯦꯟꯒꯤ ꯐꯖꯒꯅꯤ ꯍꯥꯏꯗꯅ
ꯑ ꯑ
ꯑꯗꯣ ꯅꯪꯗꯤ ꯌꯦꯡꯗꯦꯀꯣ ꯅꯪꯗꯤ
ꯌꯦꯡꯉꯤ ꯑꯩꯗꯤ ꯑꯔꯖꯦꯟꯇꯤꯅꯥꯒ ꯕ꯭ꯔꯖꯤꯜꯒꯗꯤ ꯌꯦꯡꯉꯤ
ꯌꯥꯝ ꯐꯩ ꯌꯥꯝ ꯐꯩ ꯑꯩꯁꯨ ꯍꯟꯗꯛ ꯑꯩꯁꯨ ꯑꯥꯔꯖꯦꯟꯇꯤꯅꯥ ꯁꯞꯄꯣꯔꯠ ꯇꯧꯋꯦꯕꯀꯣ ꯑꯦꯟꯖꯦꯟꯇꯤꯅꯒꯤ ꯐꯦꯟꯅꯦꯕ ꯑꯗꯨ ꯑꯣꯏꯔꯁꯨ ꯍꯟꯗꯛꯇꯤ ꯕ꯭ꯔꯥꯖꯤꯜ ꯑꯣꯏꯅ ꯁꯞꯄꯣꯔꯠ ꯇꯧꯔꯒꯦ ꯍꯥꯏꯗꯅ ꯀꯩꯅꯣꯒꯤꯁꯨ ꯂꯥꯁ ꯃꯦꯆ ꯂꯩꯗꯅ ꯅꯦꯃꯕꯒꯤꯁꯨ ꯑꯗꯨꯒꯤ ꯂꯥꯁ ꯋꯥꯔꯜ ꯀꯞꯅꯤꯅ ꯃꯥ ꯈꯤꯇ ꯌꯦꯡꯉꯒꯦ
ꯑ
ꯅꯪ ꯅꯪ ꯍꯣꯔꯦꯟꯗꯤ ꯀꯩꯅꯣꯁꯨ ꯂꯩ ꯑ ꯄꯣꯔꯆꯨꯒꯜꯁꯨ ꯂꯩ ꯑꯗꯨꯗꯤ ꯌꯦꯡꯉꯔꯣꯏ ꯑ ꯄꯨꯡ ꯋꯥꯔꯤꯗꯩ
ꯑꯔꯖꯦꯟꯇꯤꯅꯒꯤꯁꯨ ꯂꯩꯌꯦꯀꯣ
ꯑꯗꯨꯅꯦ ꯑꯔꯖꯦꯟꯇꯤꯅꯥꯒꯤ
ꯑꯗꯨꯗꯤ ꯌꯦꯡꯕ ꯈꯪꯗꯦ ꯃꯤ ꯀꯃꯥꯏꯅ ꯇꯧꯗꯣꯏꯔ ꯌꯦꯡꯗꯤ ꯌꯦꯡꯅꯤꯡꯉꯦ ꯎꯄꯥꯏ ꯂꯩ ꯗꯧꯗꯤ ꯃꯗꯦ
ꯍꯣꯏ
ꯅꯪꯗꯤ ꯌꯦꯡꯒꯗ꯭ꯔꯣ ꯑꯔꯖꯦꯟꯇꯤꯅꯥꯒꯤ
ꯆꯪꯗꯦꯗꯥ
ꯇꯨꯝꯗꯕꯤꯗ ꯌꯦꯡ ꯇꯥꯔꯦ ꯃꯣꯏꯒꯤ ꯌꯦꯡꯅꯤꯡꯉꯗꯤ
ꯎꯝ
ꯑꯥ ꯅꯪꯒꯤ ꯉꯁꯤꯒꯤ ꯅꯨꯃꯤꯠꯇꯤ ꯀꯃꯥꯏꯅ ꯇꯧꯈꯤꯒꯦ ꯅꯨꯡꯉꯥꯏꯕ꯭ꯔꯣ
ꯑꯣꯏ ꯅꯨꯡꯉꯥꯏ ꯑꯩ ꯈꯔꯗꯤ ꯋꯥꯏ
ꯎꯝ ꯀ꯭ꯂꯥꯁ ꯀꯨꯝꯕ ꯌꯥꯎꯕꯒꯣ
ꯍꯥ
ꯀ꯭ꯂꯥꯁꯀꯨꯝꯕ ꯌꯥꯎꯕꯗ ꯋꯥꯕꯀꯣ
ꯑꯣ ꯀ꯭ꯂꯥꯁ ꯍꯣꯏ ꯑꯥ ꯉꯁꯤꯗꯤ ꯇꯣꯇꯤ ꯗꯌꯇꯤꯗ ꯑꯗꯨꯝ ꯂꯦꯞꯄꯦ ꯉꯁꯤꯗꯤ
ꯑꯣ
ꯑꯗꯨꯕꯨ ꯈꯔ ꯋꯥꯏ
ꯗ꯭ꯌꯨꯇꯤꯁꯦ ꯅꯣꯏꯒꯤ ꯄꯨꯡ ꯄꯨꯔꯥ ꯍꯥꯏꯗꯤ ꯑꯥ ꯄꯦꯁꯦꯟꯗ ꯅꯣꯏꯅ ꯑꯗꯨꯝ ꯁꯦꯟꯅꯔꯕ ꯅꯠꯇ꯭ꯔꯒ ꯑꯣꯖꯥꯅ ꯇꯥꯛꯄꯤꯕ꯭ꯔꯥ ꯑꯗꯨꯃꯥꯏꯅ ꯇꯧꯑꯣ ꯇꯧꯑꯣꯅ
ꯑꯥ ꯑꯣꯖꯥꯗꯤ ꯇꯄ ꯎꯝ ꯑꯣꯖꯥꯗꯤ ꯊꯤꯎꯔꯤ ꯈꯛꯇ ꯇꯥꯛꯄꯤꯌꯦ ꯑꯗꯨꯕꯨ ꯄ꯭ꯔꯦꯛꯇꯤꯀꯦꯜꯒꯤꯗꯤ ꯏꯁ꯭ꯇꯥꯐ ꯅꯔꯁꯀꯨꯝꯕ ꯑꯗꯨꯒ ꯑꯩꯈꯣꯏꯒꯤ ꯁꯤꯅꯦꯌꯔ ꯅꯥ ꯇꯥꯛꯄꯤꯌꯦ
ꯑꯗꯨꯝ ꯍꯧꯖꯤꯛꯁꯨ ꯇꯥꯛꯏꯀꯣ
ꯍꯣꯏ ꯍꯧꯖꯤꯛꯁꯨ ꯂꯣꯏꯅ ꯇꯥꯌꯦ ꯏꯁ꯭ꯇꯥꯐ ꯇꯥꯌꯦ ꯍꯧꯖꯤꯛꯁꯨ
ꯍꯧꯖꯤꯛ ꯅꯣꯏꯅ ꯍꯧꯖꯤꯛ ꯈꯣꯏꯒꯤ ꯂꯣꯏꯔꯦ ꯈꯜꯂꯣꯕꯀꯣ
ꯑꯥ
ꯕꯦꯁꯤ ꯂꯣꯏꯔꯒ ꯅꯣꯏ ꯀꯔꯤ ꯑꯃꯨꯛ ꯇꯧꯒꯗ꯭ꯔꯥ ꯍꯥꯏꯗꯤ ꯃꯤ ꯀꯩꯅꯣꯒꯤꯗꯤ ꯕꯤ ꯑꯦꯒꯨꯝꯕꯒꯤꯗꯤ ꯑꯃꯨꯛ ꯑꯦꯝ ꯑꯦ ꯇꯧꯋꯦꯀꯣ ꯅꯣꯏꯒꯤꯗꯤ ꯑꯗꯨꯅ ꯍꯧꯖꯤꯛꯀꯤ ꯇꯝꯃꯤꯁꯤꯅ ꯂꯣꯏꯔꯕ
ꯑꯣ ꯑꯩꯈꯣꯏꯅ ꯑꯗꯣ ꯏꯁꯤꯇꯗꯤ ꯇꯝ ꯅꯤꯉꯦ ꯑꯩꯗꯤ ꯇꯝꯃꯥ ꯇꯝꯃꯥ ꯌꯥꯏ ꯌꯦ ꯑꯗꯥ ꯄꯣꯔꯛꯑꯒꯥ ꯑꯩꯈꯣꯏꯅ ꯊꯕꯛ ꯇꯧꯅꯤꯡꯉꯤꯗꯤ ꯊꯕꯛ ꯁꯨ ꯇꯧꯕ ꯌꯥꯏꯌꯦ
ꯑꯣ ꯑꯗꯨꯝ ꯗꯥꯏꯔꯦꯛ ꯑꯗꯨꯝ ꯊꯕꯛꯇ ꯑꯗꯨꯝ ꯆꯠꯈꯤꯕ ꯌꯥꯏꯑꯦꯕꯀꯣ
ꯍꯣꯏ
ꯀꯩꯅꯣꯁꯦ ꯅꯔꯁꯤꯡꯁꯦ ꯑꯦꯝ ꯑꯦꯁ ꯁꯤꯁꯨ ꯌꯥꯎꯕ꯭ꯔꯥ ꯂꯩꯕ꯭ꯔꯥ
ꯑꯣ ꯍꯣꯏ ꯌꯥꯎꯋꯦ
ꯑꯣ ꯅꯪꯗꯤ ꯇꯧꯒꯗ꯭ꯔꯗꯣ
ꯑꯦꯝ ꯑꯦꯟ ꯁꯤꯗꯤ ꯎꯝ꯫ ꯑꯩ ꯈꯜꯂꯦꯗ ꯑꯥ ꯑꯦꯝ ꯑꯦꯟ ꯁꯤꯁꯨ ꯌꯥꯎꯋꯦ ꯑꯗꯨꯁꯨ ꯈꯪꯗꯦ
ꯅꯪꯗꯤ ꯑꯣ ꯍꯧꯖꯤꯛꯇꯤ ꯈꯪꯗ꯭ꯔꯤꯕꯀꯣ
ꯍꯣꯏ
ꯑꯗꯣ ꯅꯪ ꯍꯧꯖꯤꯛ ꯀꯩꯅꯣꯒꯤ ꯍꯧꯖꯤꯛ ꯅꯪ ꯇꯝꯃꯤꯁꯤ ꯂꯣꯏꯔꯒ ꯑꯗꯨꯝ ꯊꯕꯛꯇ ꯆꯪꯕ ꯌꯥꯔꯅꯤ ꯅꯪ ꯑꯗꯨꯝ ꯊꯕꯛꯇ ꯆꯪꯒꯦ ꯆꯪꯒꯦꯅ ꯈꯜ ꯈꯜꯂꯝꯃꯅꯤꯀꯣ ꯑꯗꯨꯝ
ꯎꯝ ꯀꯣꯝꯐ꯭ꯥꯔꯝ ꯑꯣꯏꯗꯦ꯫ ꯕꯦꯁꯤꯁꯨ ꯇꯝꯅꯤꯡꯉꯤ꯫
ꯐꯩꯌꯦꯗ ꯑꯗꯨꯝ ꯍꯣꯏ ꯇꯝꯕ__ ꯇꯝꯕ ꯌꯥꯕꯕꯨꯗꯤ ꯇꯝꯕ ꯌꯥꯏ ꯑꯗꯨ ꯑꯣꯏꯔꯁꯨ ꯃꯇꯝꯗꯨꯒ ꯅꯪꯒꯤ ꯆꯍꯤꯒ ꯀꯩꯅꯣꯒꯗꯣ ꯑꯗꯨꯗꯁꯨ ꯈꯔ ꯌꯦꯡꯉꯣ ꯊꯕꯛ ꯅ ꯊꯕꯛ ꯇꯧꯕꯅ ꯐꯔꯒꯗꯤ ꯑꯗꯨꯝ ꯊꯕꯛꯇ ꯆꯪꯒꯤꯕꯀꯣ
ꯎꯝ
ꯑꯩ ꯅꯪ ꯀꯩꯅꯣꯒꯨꯝꯕꯗꯤ ꯑꯥ ꯅꯪ ꯂꯥꯏꯌꯤꯛ ꯄꯥꯕꯗ ꯇꯨꯞꯅꯤꯡꯉꯤ ꯍꯥꯏꯕ ꯅꯠꯇ꯭ꯔꯣ
ꯂꯥꯏꯔꯤꯛ ꯄꯥꯕꯗ ꯋꯥꯏ ꯑꯗꯨꯗꯤ ꯑꯗꯨꯗꯤ
ꯁꯝ ꯇꯥꯏꯝꯁ ꯇꯨꯝꯅꯤꯡꯉꯤ
ꯑꯥ ꯑꯥ ꯑꯗꯨꯗꯤ ꯅꯪ ꯀꯃꯥꯏꯅ ꯇꯧꯅꯤ
ꯑꯇꯩ ꯅꯣꯏꯒꯤ ꯑꯦꯛꯖꯥꯝꯒꯨꯝꯕꯗꯤ ꯋꯥꯠꯂꯤꯕꯣ
ꯑꯥ ꯑꯥꯒꯁꯇꯥ ꯂꯩꯌꯦ ꯑꯥꯒꯁꯇꯥ ꯍꯣꯏ ꯃꯤꯟ ꯑꯦꯛꯖꯥꯝ ꯑꯦꯝ ꯑꯦꯟ ꯁꯤꯒꯤ ꯑꯦꯛꯖꯥꯝ ꯂꯩꯌꯦ
ꯂꯥꯁ ꯑꯦꯛꯖꯥꯝ ꯀꯣ ꯑꯗꯨꯅ ꯂꯤꯁ ꯁꯦꯃꯦꯁꯇꯔꯒꯤ
ꯎꯝ
ꯑꯩ ꯍꯧꯖꯤꯛ ꯐꯥꯎꯕ ꯅꯪ ꯅꯣꯛꯅꯤꯡꯉꯤ ꯑꯥ ꯑꯍꯥꯟꯕ ꯀꯣꯜ ꯇꯧꯕꯗ ꯑꯩ ꯅꯪ ꯀꯔꯤ ꯇꯧꯔꯤꯒꯦ ꯍꯥꯏꯕꯗ ꯅꯪꯅ ꯍꯥꯏꯕꯗꯣ ꯈꯪꯕ꯭ꯔꯥ
ꯑꯥ ꯀꯔꯤ
ꯏꯪꯍ꯭ꯂꯤꯁ ꯑꯣꯅꯔꯁ ꯇꯧꯔꯤ ꯍꯥꯏꯕꯗꯣ
ꯑꯩꯁꯨ ꯏꯪꯂꯤꯁ ꯑꯣꯅꯔꯁ ꯇꯧꯋꯦ ꯍꯥꯏꯕꯗꯨꯗ ꯑꯩꯖꯨ ꯍꯔꯥꯎꯔꯤꯅꯦꯕ ꯑꯩ ꯑꯩꯒ ꯆꯞ ꯃꯥꯟꯅꯕ ꯊꯦꯡꯅꯔꯦꯒ ꯍꯥꯏꯔ ꯅꯨꯡꯉꯥꯏꯔꯒ ꯂꯥ__ ꯑꯩꯗꯣ ꯅꯉꯣꯟꯗ ꯀꯩꯀꯩꯅꯣ ꯈꯔ ꯑꯥ ꯀꯩꯕ ꯑꯥ ꯑꯥ ꯑꯣꯊꯔ ꯃꯃꯤꯡ ꯈꯔ ꯍꯪꯒꯦ ꯇꯧꯕꯅꯦꯕ ꯑꯗꯨ ꯅꯨꯡꯉꯥꯏꯕ꯭ꯔꯥ ꯑꯗꯨ ꯅꯨꯡꯉꯥꯏꯕ ꯈꯪꯍꯧꯗꯕ ꯐꯩ ꯈꯪꯍꯧꯔꯗꯤ ꯅꯪꯁꯨ ꯈꯪꯗ ꯈꯨꯝꯕ ꯈꯪꯉꯣꯏꯕ ꯅꯪ
ꯑꯣ
ꯑꯥ ꯅꯪ ꯃꯤ ꯑꯇꯩꯗꯨꯁꯨ ꯑꯗꯨꯃꯥꯏꯅ ꯇꯧꯕ꯭ꯔꯣ
ꯅꯠꯇꯦ ꯑꯥ ꯑꯩꯗꯤ ꯁꯤ ꯑ ꯑꯥ
ꯑꯗꯨꯝ ꯍꯥꯏꯔꯅꯦ ꯏꯪꯂꯤꯁꯇꯨ ꯃꯇꯦꯛ ꯃꯇꯦꯛꯇ ꯅꯞꯄ ꯌꯥꯏ ꯀꯝ ꯀꯥꯏꯗꯦ
ꯏꯤ ꯑꯥ ꯁꯤ ꯀꯔꯣꯁ ꯕꯤꯐꯣꯔ ꯑꯥ ꯍꯥꯏꯗꯤ
ꯌꯥꯎꯗ꯭ꯔꯤꯉꯩꯗ ꯍꯣꯏ ꯃꯤ ꯑꯥ ꯁꯤ ꯀꯣꯔꯁ ꯇꯧꯗ꯭ꯔꯤꯉꯩꯗ
ꯍꯣꯏ ꯕꯤꯑꯠ ꯇꯨ ꯑꯥ ꯕꯤꯑꯠ ꯇꯨ ꯃꯁ ꯇꯝꯃꯦ ꯑꯗꯨ ꯑꯣꯅ꯭ꯔꯁ ꯄꯦꯄꯔ ꯏꯪꯂꯤꯁꯅ ꯇꯧꯋꯦ ꯑꯗꯨ ꯑꯩꯅ ꯁꯨꯃꯥꯏꯅ
ꯇꯨ ꯃꯟꯁ ꯇꯝꯃꯝꯕꯀꯣ ꯕꯤ ꯑꯦ ꯗ
ꯍꯣꯏ ꯍꯤ
ꯑꯗꯨ ꯐꯩꯌꯦ ꯐꯩꯍꯦ ꯄꯨꯔꯥ ꯀꯩꯅꯣ ꯄꯨꯔꯥ ꯀꯩꯅꯣꯅꯦꯕ ꯍꯥꯏꯗꯤ ꯃꯤ ꯈꯪꯗꯕꯅꯤꯅ ꯗꯥꯏꯔꯦꯛ ꯄꯤꯕꯁꯨ ꯅꯨꯡꯉꯥꯏꯇꯦꯗꯅꯀꯣ ꯑꯩꯁꯨ ꯇꯧꯋꯦ ꯑꯗꯨꯃꯥꯏ ꯃꯤ ꯈꯔ ꯑꯥ ꯈꯔ ꯑꯥ ꯋꯥꯊꯤ ꯋꯥꯔꯦꯝ ꯈꯔ ꯉꯥꯡꯕ ꯈꯔ ꯂꯩꯌꯦꯕꯀꯣ ꯃꯣꯏꯗꯗꯤ ꯑꯩꯒꯤ ꯄꯨꯔꯥ ꯗꯤꯇꯦꯜꯁ ꯄꯤꯗꯦꯕ ꯇꯟꯕꯀꯣ ꯑꯩꯁꯨ ꯍꯣꯔꯦꯟ ꯃꯣꯏꯅ ꯀꯩ ꯀꯩꯅꯣ ꯑꯩꯒꯤ ꯃꯔꯝꯗ ꯀꯩ ꯀꯩꯅꯣ ꯉꯥꯡꯉꯒ ꯂꯩꯔꯗꯤ ꯑꯁ ꯅꯨꯡꯉꯥꯏꯇꯦ ꯍꯥꯏꯗꯅ ꯑꯩꯁꯨ ꯄꯤꯗꯦ ꯇꯟꯗꯅ ꯑꯗꯨꯒꯨꯝꯕ ꯈꯔꯁꯨ ꯂꯩꯌꯦꯗꯅꯀꯣ
ꯍꯣꯏ
ꯅꯪꯗꯤ ꯈꯪꯗꯦ ꯊꯦꯡꯅꯕ꯭ꯔꯥ ꯊꯦꯡꯅꯗꯕ꯭ꯔꯥ ꯑꯩꯗꯤ ꯃꯌꯥꯝ ꯊꯦꯡꯅꯔꯦ ꯑꯩꯗꯤ ꯀꯣꯜ ꯄꯪꯇꯧꯗ ꯇꯧꯕꯅꯤꯅ ꯅꯪꯗꯤ ꯒ꯭ꯔꯨꯞꯇꯁꯨ ꯑꯦꯛꯇꯤꯞ ꯑꯣꯏꯗꯦꯅꯀꯣ
ꯑꯣ
ꯒ꯭ꯔꯨꯞꯇꯁꯨ ꯌꯥꯝ ꯑꯦꯛꯇꯤꯚ ꯑꯣꯏꯗꯦ ꯑꯩꯁꯨ ꯑꯁ ꯑꯩꯁꯨ ꯃꯣꯏꯅ ꯒ꯭ꯔꯨꯞꯇ ꯐ꯭ꯔꯤꯗ ꯌꯦꯛꯑꯦ ꯀꯔꯤ ꯇꯧꯋꯦ ꯍꯥꯏꯕꯗ ꯃꯣꯏꯗ ꯗꯥꯏꯔꯦꯛ ꯗꯥꯏꯔꯦꯛ ꯇꯦꯛꯁ ꯇꯧꯋꯦ ꯇꯟꯗꯅꯀꯣ ꯃꯤ ꯃꯃꯥꯡꯗꯨꯗ ꯍꯣꯏ
ꯎꯝ
ꯑꯗꯣ ꯅꯪ ꯗꯤ ꯍꯧꯖꯤꯛ